ꯅꯩꯔꯛꯄ꯭ꯔꯣ
ꯀꯥꯞꯄꯦꯍꯦ
ꯈꯔ ꯀꯥꯞꯄꯛꯄꯅꯦ ꯍꯥꯏꯗꯨ ꯌꯥꯝ ꯅꯣꯛꯀꯅꯨ ꯍꯣꯔꯦꯟꯒꯤꯁꯨ ꯈꯥꯛꯑꯣ
ꯀꯥꯞꯂꯛꯑꯦ ꯅꯪꯒꯤꯁꯤꯗꯤ ꯀꯃꯥꯏꯅ ꯇꯧꯔꯤꯖꯥꯠꯅꯣ
ꯈꯔ ꯇꯧꯔꯛꯀꯅꯤ
ꯅꯩꯁꯜꯂꯣ ꯅꯣꯏꯅ ꯅꯩꯔꯛꯄ ꯃꯤ ꯉꯥꯏꯔꯤꯅꯦ
ꯈꯔ ꯆꯦꯛꯁꯤꯜꯂꯨꯒꯣ ꯅꯣꯢ
ꯆꯤꯛꯁꯤꯟꯗ꯭ꯔꯁꯨ ꯌꯥꯏꯅꯦ ꯑꯩꯈꯣꯏꯗꯤ
ꯗꯥꯏꯔꯦꯛ ꯗꯥꯢꯔꯦꯛ ꯍꯦꯛꯇ ꯀꯥꯞꯄꯛꯄꯅꯦ
ꯎꯝ ꯀꯩꯗꯧꯔꯤꯅꯣ ꯍꯧꯖꯤꯛꯄꯨ ꯇꯨꯝꯕ ꯃꯇꯝ ꯂꯣꯍꯦ
ꯕꯣꯜ ꯃꯇꯝꯅꯤꯅ ꯇꯨꯝꯃ ꯕꯣꯜ ꯌꯦꯡꯕ ꯉꯥꯏ ꯌꯦꯡꯅꯕ ꯉꯥꯏꯕ ꯑꯣꯏꯅ ꯇꯨꯝꯃꯝꯗꯧ ꯃꯥꯜꯂꯦ
ꯑꯩꯈꯣꯏꯗꯤ ꯕꯣꯜꯒ ꯑꯝꯇ ꯌꯦꯡꯖꯗꯤꯌꯦ
ꯁꯨꯡꯌꯦꯡ ꯌꯦꯡꯗ꯭ꯔꯣ ꯍꯥꯏꯁꯦ
ꯌꯦꯡꯗꯦ ꯀꯩꯗꯧꯕꯒꯤ ꯌꯦꯡꯗꯣꯏꯅꯣ ꯕꯣꯜ ꯃꯁꯛ ꯐꯥꯎ ꯈꯪꯗꯦ ꯑꯩꯈꯣꯏꯗꯤ ꯑꯇꯣꯞ ꯄ ꯁꯪꯁꯥꯔꯗ ꯂꯩꯔꯤꯅꯦ
ꯕꯣꯜ ꯕꯅꯥꯟ ꯈꯪꯕ꯭ꯔꯥ ꯑꯗꯨꯗꯤ
ꯑꯗꯨꯁꯨ ꯈꯪꯗꯦ
ꯑꯦ ꯅꯪ ꯃꯤ ꯑꯣꯏꯔꯔꯣꯏ
ꯃꯤ ꯑꯣꯏꯔ ꯂꯩꯔꯤꯁꯤ ꯀꯥꯟꯗ ꯀꯔꯤꯅꯣ ꯃꯤ ꯑꯣꯏꯔꯔꯣꯏ ꯍꯥꯏꯁꯤꯕꯣ
ꯎꯝ ꯑꯣꯏꯗꯕꯩ ꯅꯠꯇ꯭ꯔꯣ ꯍꯧꯖꯤꯛꯐꯥꯎ ꯅꯪꯒꯤ ꯀꯩꯅꯣ ꯐꯪꯗ꯭ꯔꯤꯗꯥ
ꯀꯩꯅꯣ ꯀꯩꯅꯣ ꯀꯩꯅꯣ ꯑꯗꯨꯃꯥꯏꯅꯤ ꯍꯥꯏꯔꯛꯀꯅꯨ ꯇꯧꯊꯣꯔꯛꯄꯗ ꯇꯧꯊꯣꯔꯛꯄꯗ ꯗ ꯈꯪꯒꯅꯤꯀꯣ
ꯑꯦ ꯑꯩꯗꯤ ꯁꯨꯡꯊꯥ ꯇꯥꯖꯗꯦ ꯇꯧꯊꯣꯔꯛꯑꯣ ꯍꯥꯏꯕꯅꯤ ꯑꯩꯈꯣꯏꯗꯤ
ꯀꯨꯏꯗ꯭ꯔꯕꯅꯦ ꯀꯨꯏꯗ꯭ꯔꯕꯅꯦ ꯃꯤꯠꯅ ꯎꯗꯧꯕ
ꯕꯔꯇꯣꯟ ꯌꯥꯎꯔꯛ
ꯐꯒꯤꯅꯤ ꯐꯒꯤꯅꯤꯗ ꯃꯥꯗꯔ ꯇꯦꯔꯦꯁꯥ ꯑꯗꯨꯃꯥꯏꯅ ꯑꯣꯜꯂꯒꯦ ꯅꯣꯏꯒꯤ ꯗꯃꯛ ꯈꯜꯂꯒ
ꯃꯤꯅ ꯃꯤꯅ ꯊꯥꯖꯔꯛꯀꯅꯤꯅꯦ ꯑꯗꯨꯃꯥꯏꯅ ꯍꯥꯏꯔꯒ
ꯀꯩꯅꯣ ꯊꯥꯖꯔꯛꯒꯅꯤ ꯍꯥꯏꯗꯤ
ꯃꯤꯅ ꯃꯤꯅ ꯑꯃꯨꯛ ꯊꯥꯖꯈꯤꯅꯤꯕ
ꯀꯔꯤꯕꯣ
ꯅꯪꯅ ꯍꯧꯖꯤꯛ ꯍꯥꯏꯔꯤꯗꯨꯕ ꯃꯗꯔ ꯇꯦꯔꯦꯁꯥ ꯑꯣꯜꯂꯒꯦ ꯈꯣꯠꯂꯒꯦ ꯍꯥꯏꯗꯨꯕꯣ
ꯊꯥꯖꯔꯁꯨ ꯀꯥꯏꯗꯦꯗꯅ ꯀꯔꯤ ꯀꯥꯏꯕ ꯂꯩꯒꯦ ꯑꯗꯨꯕꯣ
ꯊꯥꯖ ꯊꯥꯖꯈꯤꯅꯦꯕ ꯑꯗꯣ ꯑꯗꯨ ꯅꯠꯇꯕꯤꯗ ꯁꯦꯡ ꯁꯦꯡꯕꯗꯣ ꯍꯥꯏꯔꯛꯑꯣꯅꯦ ꯌꯥꯗꯦ
ꯌꯥꯏꯌꯦ
ꯂꯥꯏꯅꯁꯨ ꯌꯥꯔꯣꯏ
ꯌꯥꯏꯍꯦ ꯑꯩ ꯉꯥꯡꯅꯥꯈ꯭ꯔꯕꯅꯦ ꯌꯥꯔꯦꯅ ꯍꯥꯏꯔꯛꯑꯦ
ꯌꯥꯔꯣꯏ ꯍꯥꯏꯕꯅꯦ ꯅꯪ ꯅꯇꯟꯇꯅ ꯌꯥꯔꯦ ꯍꯥꯏꯕꯗꯤ ꯌꯥꯔꯣꯏ
ꯌꯥꯔꯦ ꯍꯥꯏꯅ ꯆꯦ ꯄꯤꯔꯛꯑꯦ ꯑꯗꯨꯅꯅꯦ ꯑꯦ ꯆꯥꯎꯊꯣꯛꯅ ꯅꯨꯡꯉꯥꯏꯅ ꯂꯩꯔꯤꯁꯦ
ꯅꯪꯅ ꯄꯥꯏꯔꯤꯕ ꯆꯦꯗꯣ ꯅꯪꯅ ꯄꯥꯏꯔꯤꯕ ꯆꯦꯗꯣ ꯗꯨꯄ꯭ꯂꯤꯀꯦꯠꯅꯤ ꯍꯥꯏꯌꯦ
ꯅꯠꯇꯦ ꯑꯁꯦꯡꯕ ꯆꯦꯅꯤ
ꯖꯦꯔꯣꯛꯁꯅꯦ
ꯊꯤꯔꯦ ꯅꯣꯏꯅ ꯑꯅꯤꯔꯛ ꯊꯤꯔꯁꯨ ꯐꯪꯉꯣꯏꯗꯕ ꯁꯦꯅꯤ ꯇꯥꯡꯕ
ꯊꯤꯗ꯭ꯔꯁꯨ ꯑꯗꯨꯝ ꯎꯔꯦꯅꯦ ꯑꯗꯨꯅꯅꯤꯅꯦ ꯍꯥꯏꯔꯤꯁꯦ
ꯎꯝ ꯌꯥꯔꯦ ꯅꯪꯒꯤꯗꯣ
ꯍ
ꯃꯤꯁꯦ ꯊꯥꯖꯕ ꯌꯥꯕ ꯃꯤ ꯅꯠꯇꯦꯀꯣ ꯅꯪ
ꯑꯩꯅꯤꯅꯦ ꯃꯤ ꯃꯌꯥꯝꯅ ꯊꯥꯖꯔꯤꯁꯦ ꯑꯩꯉꯣꯟꯗ ꯑꯩꯉꯣꯟ ꯑꯩꯉꯣꯟꯗ ꯊꯥꯖꯗ꯭ꯔꯗꯤ ꯃꯤ ꯄ꯭ꯔꯤꯊꯤꯕꯤꯗ ꯂꯩꯕ ꯃꯤ ꯄꯨꯝꯅꯃꯛꯇ ꯊꯥꯖꯔꯔꯣꯏ
ꯀꯔꯤ ꯅꯪ ꯀꯔꯤ ꯀꯃꯥꯏꯅ ꯊꯥꯖꯕ ꯅꯪ ꯀꯔꯤ ꯊꯕꯛ ꯇꯧꯔꯗꯅ ꯀꯃꯥꯏꯅ ꯊꯥꯖꯗꯣꯏꯅꯣ
ꯀꯔꯤꯒꯤ ꯊꯥꯖꯗꯅꯤꯒꯦ ꯑꯩ ꯀꯔꯤ ꯇꯧꯔꯨꯕꯒꯤ ꯊꯥꯖꯔꯣꯏꯗꯧꯕꯅꯣ ꯑꯩ ꯀꯔꯤ ꯇꯧꯔꯨꯕꯒꯤ ꯊꯥꯖꯔꯣꯏꯗꯣꯏꯕꯅꯣ ꯍꯥꯏꯔꯣ
ꯈꯪꯗꯦ ꯑꯗꯨꯨꯕꯨꯗꯤ
ꯑꯗꯨꯅꯦ ꯊꯥꯖꯒꯗꯕꯅꯦ ꯑꯩꯅ ꯍꯥꯏꯔꯤꯁꯦ
ꯑꯗꯨ ꯑꯣꯏꯔꯁꯨ ꯊꯥꯖꯕ ꯌꯥ
ꯑꯦ ꯊꯥꯖꯒꯗꯕꯅꯤ ꯑꯩꯅ ꯍꯥꯏꯔꯤꯁꯦ ꯑꯁꯦꯡꯕ ꯉꯥꯛꯇꯅꯤ
ꯌꯥꯔꯦ ꯅꯠꯇꯦ ꯀꯣꯏꯕ ꯆꯠꯂꯤꯌꯦ
ꯌꯥꯝ ꯀꯣꯏꯒꯅꯨꯅꯦ ꯅꯪꯕꯣ
ꯚꯦꯀꯦꯁꯟ ꯀꯣꯏꯕ ꯆꯜꯂꯤꯌꯦ
ꯚꯦꯀꯦꯁꯟꯗꯤ ꯀꯨꯏꯔꯦ ꯀꯩꯅꯣ ꯅꯣꯏꯅ ꯐꯪꯉꯤꯁꯦ ꯅꯣꯏ ꯚꯦꯀꯦꯁꯟꯗꯤ ꯀꯨꯏꯔꯕꯅꯤ ꯀꯩꯅꯣ
ꯑꯦ ꯚꯦꯀꯦꯁꯟꯗꯤ ꯃꯁꯥ ꯃꯁꯥꯒꯤ ꯇꯣꯉꯥꯟꯕꯅꯤꯌꯦ ꯀꯔꯤꯅꯣ ꯂꯣꯏ ꯆꯞ ꯃꯥꯟꯅꯔꯒ ꯚꯦꯀꯦꯁꯟ ꯊꯥꯕ꯭ꯔꯣ
ꯚꯦꯀꯦꯁꯟ ꯍꯥꯏꯕꯁꯦ ꯀꯩꯅꯣꯒꯤ ꯚꯦꯀꯦꯁꯟ ꯅꯠ ꯅꯠꯇꯦ ꯑꯩꯅ ꯍꯥꯏꯕꯗꯤ
ꯏꯁꯥ ꯏꯁꯥꯒꯤ ꯅꯨꯡꯉꯥꯏꯔ ꯊꯣꯛꯄ ꯑꯗꯨ ꯚꯦꯀꯦꯁꯟ ꯍꯥꯏ
ꯃꯌꯥꯝꯒꯤ ꯃꯌꯥꯝꯅ ꯚꯦꯀꯦꯁꯟ ꯌꯥꯝ ꯀꯨꯏꯅ ꯄꯤꯔꯤꯗꯨꯗꯤ ꯅꯣꯏꯒꯤꯗꯤ
ꯅꯠꯇꯦ ꯑꯗꯨ ꯅꯠꯇꯦꯅ ꯑꯩꯅ ꯍꯥꯏꯔꯤꯁꯦ ꯈꯔ ꯅꯨꯡꯉꯥꯏꯊꯣꯛꯀꯦꯅ ꯀꯣꯏꯕ ꯆꯠꯂꯤꯌꯦ
ꯀꯣꯏꯕ ꯂꯥꯡꯕꯗꯣ ꯀꯃꯥꯏꯅ ꯈꯔ ꯍꯟꯊꯔꯣꯅꯦ ꯅꯣꯏꯕꯣ
ꯑ꯭ꯁ ꯄꯪꯒꯅꯨꯍꯦ ꯅꯪꯁꯨ
ꯍꯧꯖꯤꯛꯀꯥꯟ ꯀꯣꯏꯕ ꯂꯥꯡꯕꯁꯦ ꯅꯨꯡꯉꯥꯏꯊꯣꯛꯏꯉꯩꯗ ꯐꯔꯛ ꯇꯥꯔꯛꯑꯗꯤ ꯍꯧꯖꯤꯛ ꯍꯧꯖꯤꯛ ꯅꯪ ꯅꯪꯒꯤꯅꯦ ꯍꯥꯏꯕ ꯐꯥꯎꯕꯗ
ꯅꯨꯡꯉꯥꯏꯕ ꯍꯥꯏꯁꯤꯗꯤ ꯅꯨꯡꯉꯥꯏꯒꯗꯕꯅꯦ ꯑꯗꯨꯗꯕꯨ ꯀꯔꯤ ꯀꯔꯤ ꯀꯔꯤ ꯐꯠꯇꯕ ꯂꯩꯌꯦ ꯀꯔꯤ ꯅꯨꯡꯉꯥꯏꯕ ꯍꯥꯏ
ꯅꯪꯒꯤꯅꯦ ꯅꯪ ꯅꯪꯒꯤꯅꯦ ꯍꯥꯏꯕ ꯐꯥꯎꯕꯗ ꯃꯤ ꯑꯃꯠꯇꯕꯨ ꯂꯩꯇ꯭ꯔꯤ ꯑꯗꯨꯒ ꯅꯪꯅ ꯁꯣꯝꯗ ꯅꯨꯡꯉꯥꯏꯅ ꯆꯠꯂꯤꯗꯨ ꯌꯥꯔꯣꯏꯅꯦ ꯑꯩꯅ ꯌꯥꯗꯦ ꯍꯥꯏꯔꯗꯤ ꯌꯥꯗꯕꯅꯤꯀꯣ
ꯅꯪꯁꯨ ꯂꯩꯔꯤꯁꯤꯗꯤ ꯁꯤꯗꯤ ꯀꯩꯅꯣ ꯀꯔꯤꯒꯤ ꯀꯤꯅꯤꯡꯉꯥꯏ ꯂꯩꯒꯦ ꯅꯪ ꯂꯩꯔꯤꯁꯦ ꯀꯅꯥꯒꯤꯗꯃꯛ ꯅꯪ ꯂꯩꯔꯤꯁꯦ ꯀꯩꯒꯤꯗꯃꯛꯅꯣ ꯀꯅꯥꯒꯤꯗꯃꯛꯅꯣ
ꯑ꯭ꯁ ꯑꯩ ꯂꯩꯔꯤꯁꯦ ꯃꯌꯥꯝꯒꯤꯗꯃꯛꯅꯤ ꯑꯗꯨꯏꯁꯨ ꯅꯪꯒꯤꯅꯦ ꯍꯥꯏꯕ ꯍꯥꯏ ꯃꯤ ꯑꯃꯗꯤ ꯇꯉꯥꯏ ꯇꯉꯥꯏ ꯐꯗꯅ ꯑꯃꯗꯤ ꯏ꯭ꯁꯄꯦꯁꯦꯜ ꯑꯣꯏꯅ ꯑꯃꯗꯤ ꯂꯩꯕ ꯗꯔꯀꯥꯔ ꯑꯣꯏꯌꯦꯀꯣ
ꯏ꯭ꯁꯄꯦꯁꯦꯜ ꯃꯅꯨꯡꯗ ꯅꯪꯁꯨ ꯂꯩꯔꯤꯁꯤꯗꯤ ꯀꯔꯤꯅꯣꯅꯦ
ꯑꯩꯁꯨ ꯑꯃꯅꯤ ꯑꯣꯏꯁꯨ ꯂꯩꯌꯦꯗꯅ ꯍꯥꯏꯗ꯭ꯔꯁꯨ ꯒ꯭ꯌꯥꯟ ꯇꯥꯎꯅꯦ ꯅꯪꯕꯣ ꯉꯥꯎꯇ꯭ꯔꯪ ꯐꯩꯇ꯭ꯔꯪ ꯇꯧꯒꯅꯨꯅꯦ ꯅꯪꯕꯣ ꯑ
ꯉꯥꯎꯔꯤꯁꯦ ꯅꯪꯅꯤꯅꯦ
ꯉꯥꯎꯔꯤ
ꯀꯌꯥꯝ ꯀꯨꯏꯅ ꯀꯌꯥꯝ ꯀꯨꯏꯅ ꯉꯥꯎ ꯌꯥꯏꯅꯣ ꯅꯪꯕꯨ ꯀꯨꯏꯃꯟꯈ꯭ꯔꯦꯅꯦ
ꯆꯥꯏꯗ ꯉꯥꯎꯗꯦ ꯑꯩꯗꯤ ꯉꯥꯎꯗꯦ ꯍꯤꯗꯥꯛꯗꯨꯝ ꯆꯥꯡ ꯅꯥꯏꯅ ꯆꯥꯔꯤꯌꯦ
ꯍꯤꯗꯥꯛꯇꯣ ꯉꯁꯤꯒꯤ ꯆꯥꯔꯝꯃꯔꯣꯏꯌꯦ ꯅꯪ
ꯑ꯭ꯁ ꯍꯧꯖꯤꯛꯇ ꯆꯥꯗ ꯉꯥꯏꯔꯤ ꯍꯧꯖꯤꯛꯇ ꯆꯥꯗ ꯉꯥꯏꯔꯤꯌꯦ
ꯑꯗꯨꯁꯨ ꯀꯥꯎꯔꯝꯃꯅꯤ ꯆꯥꯔꯝꯃꯣꯏ
ꯀꯥꯎꯕ ꯂꯩꯇꯦ ꯍꯤꯗꯥꯛ ꯆꯥꯕꯒꯤꯗꯤ ꯑꯩꯈꯣꯏꯗꯤ ꯑꯂꯥ꯭ꯔꯝ ꯊꯝꯃꯤꯅꯦ
ꯑ꯭ꯁ ꯑꯗꯨ ꯂꯥꯏꯔꯤꯁꯦ ꯅꯣꯏ ꯅꯪꯒꯤ ꯐꯥ꯭ꯔꯝꯒꯤ ꯊꯕꯤꯗꯣ ꯊꯥꯔꯛꯑꯣ
ꯑꯩ ꯐꯥꯝ ꯊꯕꯤ ꯂꯩ ꯍꯥꯏꯕ꯭ꯔꯣ ꯑꯩ ꯐꯥꯝ ꯊꯕꯤ ꯇꯧ ꯊꯕꯤ ꯊꯥꯏ ꯍꯥꯏꯕ꯭ꯔꯥꯅꯦ ꯀꯅꯥꯅ ꯍꯥꯏꯔꯤꯕ ꯅꯪ ꯅꯪ ꯀꯗꯥꯏꯗ ꯎꯕ꯭ꯔꯥ
ꯌꯥꯔꯦ ꯌꯥꯝ ꯂꯤꯛꯀꯅꯨ ꯊꯥꯔꯛꯑꯣ
ꯅꯪ ꯏ꯭ꯁꯇꯦ ꯇꯁ ꯅꯨꯡ ꯇꯖꯇꯒ ꯎꯕ ꯎꯕ ꯑꯣꯏꯔꯝꯅꯤꯅꯦ ꯑꯗꯨꯅ
ꯈꯔ ꯈꯔ ꯄꯤꯊꯣꯛꯄ ꯇꯝꯃꯣ ꯉꯥꯏꯔꯤꯅꯦ ꯀꯔꯝ ꯀꯥꯟꯗ ꯊꯥꯔꯛꯀꯦꯅꯣ ꯅꯪꯗꯤ ꯀꯩꯗꯧꯕꯩ ꯆꯥ ꯅꯪꯗꯤ ꯆꯥꯗ꯭ꯔꯥꯁꯨ ꯌꯥꯔꯦ ꯀꯩꯅꯣ ꯅꯣꯏꯗꯁꯨ ꯌꯥꯝ ꯄꯥꯂꯁꯤꯕꯣ
ꯆꯥꯗ꯭ꯔꯥꯁꯨ ꯌꯥꯔꯦ ꯑꯗꯨꯏꯁꯨ ꯐꯥꯛ ꯃꯁꯛ ꯐꯥꯎ ꯎꯗ꯭ꯔꯤꯁꯤꯅꯤꯅꯦ ꯑꯩꯅ
ꯑꯗꯣ ꯂꯧꯗ ꯑꯃꯨꯛ ꯆꯠꯂꫭ
ꯆꯠꯂꯅꯤ ꯀꯨꯏꯔꯔꯣꯏ
ꯍꯧꯖꯤꯛ ꯃꯇꯝꯁꯦ ꯑꯁ ꯏꯟꯁꯥꯡ ꯅꯥꯄꯤꯗꯣ ꯌꯥꯝ ꯐꯖꯔꯝꯃꯅꯤ ꯑꯝꯇꯗꯤ ꯊꯥꯔꯛꯑꯣꯗ
ꯊꯥꯔꯛꯄ ꯅꯠꯇꯦ ꯂꯧꯕ ꯂꯥꯛꯑꯣ
ꯑꯁꯦꯡꯕ꯭ꯔꯣ ꯂꯥꯛꯀꯦ ꯂꯥꯛ ꯂꯥꯛꯅꯤꯡꯉꯒ ꯂꯩꯔꯤꯅꯦ ꯀꯅꯥꯝꯇ ꯀꯧꯕꯤꯗꯦ
ꯂꯥꯛꯄ ꯅꯠꯇꯦ ꯆꯠꯃꯤꯟꯅꯔꯗꯧꯕꯅꯦ
ꯆꯠꯃꯤꯟꯅꯁꯦ ꯑꯁꯦꯡꯕ
ꯎꯝ ꯅꯦꯛꯁ꯭ꯠ ꯋꯤꯛ ꯅꯦꯛꯁ꯭ꯠ ꯋꯤꯛ ꯆꯠꯁꯦ
ꯑꯁ ꯌꯥꯝ ꯁꯥꯡꯗꯧ ꯃꯥꯥꯟꯂꯦ ꯅꯦꯛꯁ꯭ꯠ ꯋꯤꯛꯁꯤꯗꯤ ꯑꯩꯗꯤ ꯑꯁꯦꯡꯕꯅꯦꯀꯣ ꯑꯗꯣ
ꯍꯌꯦꯡ ꯁꯦꯇꯔꯗꯦꯅꯤ ꯀꯩꯅꯣ
ꯑ ꯉꯁꯤ ꯆꯠꯂꯒ ꯉꯁꯤ ꯑꯃꯨꯛ ꯍꯜꯂꯛꯄ ꯑꯗꯨ ꯉꯝꯒꯗ꯭ꯔꯣ ꯀꯩꯅꯣ ꯀꯩꯒꯤꯅꯣ
ꯉꯁꯤ ꯆꯠꯂ ꯉꯁꯤ ꯉꯁꯤ ꯆꯠꯂ ꯉꯁꯤ ꯍꯜꯂꯛꯄ ꯍꯥꯏꯌꯦ ꯀꯤꯂꯣ ꯃꯤꯇꯔ ꯍꯨꯝꯐꯨ ꯍꯨꯝꯗ꯭ꯔꯥꯗꯨꯕꯨ ꯅꯣꯡꯃꯒꯤ ꯂꯝꯕꯤ ꯂꯝꯕꯤ ꯅꯠꯇꯦꯅꯦ
ꯑꯌꯨꯛ ꯉꯟꯇꯥ ꯆꯠꯂꯤꯅ ꯆꯠꯂꯅꯤꯗꯅ ꯒꯥꯔꯤꯗ
ꯌꯥꯔꯣꯏ ꯅꯪ ꯆꯠꯄ ꯉꯝꯃꯣꯏ ꯅꯪ ꯆꯠꯄ ꯉꯝꯃꯣꯏ ꯂꯧꯁꯤ ꯂꯥꯞꯄꯅꯤ
ꯑꯌꯨꯛ ꯉꯟꯇꯥ ꯆꯠꯂꯤꯅꯤ ꯄꯨꯡ ꯃꯉꯥ ꯑꯗꯨꯋꯥꯏꯗ ꯑꯣꯏꯅ ꯆꯠꯂꯁꯦ ꯄꯨꯡ ꯃꯉꯥꯗ ꯆꯠꯂꯗꯤ ꯄꯨꯡ ꯇꯔꯨꯛ ꯃꯈꯥꯏ ꯑꯗꯨꯋꯥꯏꯗ ꯌꯧꯔꯅꯤ ꯍꯧꯖꯤꯛꯇꯤ ꯂꯝꯕꯤ ꯐꯔꯕꯅꯤꯅ ꯇꯔꯨꯛ ꯃꯈꯥꯏ ꯌꯧꯔꯅꯤ ꯇꯔꯨꯛ ꯃꯈꯥꯏ ꯌꯧꯔꯒ ꯆꯥꯛ ꯆꯥꯔꯅꯤ ꯇꯔꯦꯠ ꯇꯔꯦꯠ ꯑꯗꯨꯋꯥꯏꯗꯒꯤ ꯆꯠꯄ ꯍꯧꯔꯅꯤ ꯌꯨꯝꯗꯒꯤ ꯊꯣꯛꯂꯥꯛꯑꯅꯤ ꯑꯗꯨ ꯑꯗꯨ ꯌꯨꯝꯗꯒꯤ ꯆꯠꯄꯗꯣ ꯄꯨꯡ ꯀꯌꯥ ꯆꯠꯀꯦ ꯃꯤꯅꯤꯠ ꯀꯌꯥ ꯆꯠꯀꯦ
ꯌꯨꯝꯗꯒꯤ ꯆꯠꯄꯁꯦ ꯄꯨꯡ ꯃꯉꯥꯒꯨꯝꯕ ꯆꯠꯀꯅꯤ
ꯀꯩꯅꯣ
ꯄꯨꯡ ꯃꯉꯥꯒꯨꯝꯕ ꯆꯠꯄꯅꯦꯕ ꯄꫭꯊꯥꯔ ꯄꯣꯊꯥꯔ ꯆꯠꯀꯗꯧꯕ ꯑꯗꯨꯅꯦ ꯅꯣꯡ ꯅꯤꯅꯤ ꯅꫭ ꯅꯣꯡ ꯅꯤꯅꯤꯗꯤ ꯂꯩꯇꯕ ꯌꯥꯔꯣꯏꯕ ꯌꯨꯝꯗ
ꯑꯁ ꯀꯤꯖꯩꯌꯦ ꯂꯩꯅꯤꯡꯉꯥꯏꯒ ꯍꯥꯏꯔꯛꯀꯅꯨ
ꯐꯥꯎ ꯐꯥ ꯐꯥꯍꯧꯗꯧ ꯃꯥꯜꯂꯕ
ꯄꯨꯜꯂꯒ ꯊꯝꯗꯧ ꯃꯥꯜꯂꯦ ꯀꯤꯖꯩꯌꯦ ꯅꯨꯄꯤꯅꯅꯦ ꯅꯨꯄꯤꯅꯅꯦ ꯅꯨꯄꯥꯒꯤ ꯌꯨꯝꯗ ꯅꯠ ꯇ꯭ꯔꯥꯒ ꯃꯃꯥꯟꯅꯕꯤ ꯃꯃꯥꯟꯅꯕ ꯌꯨꯝꯗ ꯂꯦꯛꯄꯁꯦ ꯑꯩꯈꯣꯏ ꯏꯃꯨꯡꯅ ꯌꯥꯗꯦ ꯑꯗꯨꯒꯨꯝꯕ
ꯂꯦꯛ ꯂꯦꯛ ꯑꫭ ꯍꯥꯏꯕ ꯅꯠꯇꯤꯌꯦ
ꯂꯦꯛꯇ꯭ꯔꯗꯤ ꯀꯔꯤ ꯇꯧꯗꯣꯏꯅꯣ
ꯑꯗꯨꯝ ꯂꯦꯇꯕꯤꯗ ꯃꯄꯥꯟ ꯃꯄꯥꯟꯗ ꯑꯗꯨꯝ ꯂꯦꯞꯄ ꯂꯩꯔꯁꯨ ꯌꯥꯏ ꯃꯄꯥꯟꯗ ꯑꯗꯨꯝ ꯉꯥꯏꯔꯣ ꯅꯣꯡꯉꯥꯟ ꯅꯣꯡꯉꯥꯟ
ꯃꯤꯅꯨꯡꯁꯤ ꯂꯩꯃꯟꯗꯦꯍꯦ ꯅꯪꯁꯨ ꯑꯗꯨꯗꯤ
ꯅꯪ ꯂꯦꯛꯄ ꯌꯥꯗꯦ ꯍꯥꯏꯗꯨꯗꯤ ꯂꯦꯛꯄ ꯌꯥꯗꯦ ꯍꯥꯏꯔꯒꯗꯤ ꯎꯝ ꯅꯨꯡꯗꯥꯡ ꯂꯩ ꯇꯦ ꯍꯥꯏꯌꯣ ꯅꯪꯅ ꯅꯨꯡꯗꯥꯡ ꯂꯩꯕ ꯅꯠꯇꯦ ꯑꯩꯗꯤ ꯅꯨꯡꯗꯥꯡ ꯅꯠꯇꯦ ꯍꯥꯏꯌꯣ ꯑꯗꯨꯃꯥꯏꯅ ꯑꯗꯨꯃꯥꯏꯅ ꯈꯨꯝꯃꯣ
ꯑꯁ ꯅꯪꯒꯤꯗꯨ ꯂꯥꯜꯂꯦ ꯏꯕꯨꯡꯉꯣ ꯃꯥꯅ ꯂꯥꯟꯕꯔ ꯁꯦꯔꯥꯟ ꯇꯨꯔꯥꯟ ꯋꯥ ꯑꯣꯏꯅ ꯉꯥꯡꯉ ꯂꯩ
ꯇꯦ ꯑꯈꯣꯏ ꯂꯩꯔꯤꯁꯦ ꯅꯣꯡꯉꯥꯜꯂꯤꯌꯦ ꯑꯈꯣꯏ ꯆꯠꯂꯤꯁꯦ ꯑꯗꯨꯃꯥꯏꯅ ꯍꯥꯏꯒꯗꯕ
ꯑꯦ ꯃꯝꯃꯁꯨ ꯅꯣꯡꯉꯥꯜꯂꯦ ꯍꯥꯏꯗꯣꯏꯔꯣ ꯅꯪꯒꯤꯁꯦ
ꯑꯗꯨ ꯂꯦꯛꯄ ꯅꯠꯇꯦ ꯍꯥꯏꯒꯗꯕꯅꯤ ꯑꯗꯨ ꯅꯪ ꯇꯨꯝꯕꯁꯨ ꯌꯥꯔꯔꯣꯏ ꯑꯗꯨ ꯑꯗꯨꯗꯗꯤ
ꯂꯥꯜꯂꯦꯃꯦ ꯅꯪꯒꯤꯗꯨ ꯀꯔꯤ ꯅꯣꯅꯦ ꯉꯁꯤ ꯅꯨꯄꯥꯖꯦ ꯀꯨꯏꯁꯜꯂꯛꯑꯒ
ꯑꯁ ꯇꯨꯝꯗꯗꯤ ꯐꯔꯛ ꯇꯥꯅꯤꯍꯦ
ꯋꯥ ꯅꯪꯁꯦ ꯀꯔꯤꯅꯣ ꯍꯤꯗꯥꯛ ꯆꯥꯕ ꯀꯥꯎꯔꯝꯃꯅꯤ ꯀꯨꯏꯔ ꯒ ꯀꯔꯤꯅꯣ ꯅꯪꯒꯤ ꯅꯀꯣꯛꯇꯨꯕꯨ
ꯍꯧꯖꯤꯛꯇ ꯆꯥꯥꯁꯟꯈꯤꯕ ꯍꯤꯗꯥꯛꯇꯣ ꯇꯨꯝꯃꯛꯇ꯭ꯔꯤꯌꯦꯕ ꯑꯗꯨꯅꯅꯦ
ꯑꯣꯠꯄꯨ ꯑꯣꯏꯔꯝꯅꯤ ꯅꯪ ꯍꯧꯖꯤꯛ ꯆꯥꯁꯤꯟꯈꯤꯗꯣ
ꯇꯨꯝꯕ ꯋꯥꯠꯂꯤꯌꯦ ꯃꯇꯝꯗꯣ ꯇꯨꯝꯃꯛꯀꯗꯧꯔꯤ ꯑꯗꯣ ꯇꯨꯝ ꯑꯗꯨꯒꯤꯅꯤ
ꯌꯥꯔꯦ ꯋꯥꯊꯤ ꯌꯥꯝ ꯇꯧꯋꯦꯅ ꯑꯁꯦꯡꯕ ꯍꯥꯏꯔꯒ ꯑꯩꯅ
ꯑꯁꯦꯡꯕ ꯍꯥꯏꯔꯒ ꯑꯩꯁꯨ ꯀꯔꯤꯅꯣꯅꯦ ꯅꯣꯏꯔꯣꯝꯗ ꯀꯩꯅꯣ ꯂꯩꯇ꯭ꯔꯤꯕ ꯊꯣꯛꯇ꯭ꯔꯤꯕꯣ ꯊꯔꯣꯏ ꯊꯣꯛꯇ꯭ꯔꯤꯕꯣ
ꯑꯁ ꯑꯗꯨꯕꯨ ꯍꯧꯖꯤꯛ ꯍꯪꯕ ꯃꯇꯝꯔꯣ ꯍꯧꯖꯤꯛ ꯀꯔꯤ ꯊꯥꯅꯣ ꯍꯧꯖꯤꯛ ꯀꯔꯤ ꯊꯥꯅꯣ
ꯍꯧꯖꯤꯛ ꯅꯣꯡꯖꯨ ꯊꯥꯅꯤ ꯀꯩꯅꯣ ꯅꯣꯡꯖꯨ ꯊꯥꯅꯦ ꯂꯩ
ꯀꯔꯝ ꯀꯥꯟꯗ ꯅꯣꯡ ꯆꯨꯒꯦ ꯀꯔꯝ ꯀꯥꯟꯗ ꯀꯩꯗꯧꯉꯩ ꯅꯣꯡ ꯆꯨꯒꯦ ꯀꯩꯗꯧꯉꯩ ꯅꯣꯡ ꯆꯨꯒꯦ ꯆꯨꯗꯦ ꯑꯦ ꯂꯥꯜꯂꯝꯅꯤ ꯅꯨꯃꯤꯠꯇꯣ ꯇꯥꯏꯗꯩ ꯅꯣꯏꯅ ꯅꯪꯁꯤꯁꯨ ꯅꯨꯡ ꯇꯗꯦ ꯅꯨꯡ ꯅꯣꯡꯆꯨꯗꯦ
ꯊꯔꯣꯏ ꯈꯨꯝꯐꯝ ꯂꯩꯇ꯭ꯔꯣ
ꯊꯔꯣꯏ ꯂꯣꯏꯈ꯭ꯔꯦ ꯃꯇꯝ ꯀꯩꯅꯣ ꯍꯧꯖꯤꯛ
ꯀꯔꯤ ꯂꯣꯏꯕꯅꯣꯍꯦ ꯍꯧꯖꯤꯛ ꯍꯧ ꯍꯧꯗ꯭ꯔꯤ
ꯅꯍꯥꯟ ꯊꯥꯗꯒꯤ ꯀꯩꯅꯣ ꯑꯁ ꯌꯥꯔꯦ ꯉꯥꯎꯕ
ꯀꯔꯥꯏꯗꯅ ꯅꯍꯥꯟ ꯅꯍꯥꯟ ꯅꯍꯥꯟꯅ ꯀꯔꯥꯏ ꯀꯔꯥꯏꯗ ꯀꯗꯥꯏꯗ ꯀꯗꯥꯏꯗ ꯈꯨꯟꯒꯅꯤ
ꯑꯦꯄ꯭ꯔꯤꯜ ꯑꯦꯄ꯭ꯔꯤꯜ ꯃꯦ ꯖꯨꯟ ꯂꯧꯕꯨꯛꯇꯅꯤ ꯀꯩꯅꯣ ꯍꯧꯖꯤꯛꯇꯤ ꯍꯧꯖꯤꯛ ꯇꯤ ꯂꯩꯇ꯭ꯔꯦ ꯍꯥꯏꯕ ꯃꯇꯝ ꯅꯠꯇ꯭ꯔꯦ ꯍꯥꯏꯕ
ꯑꯦꯄ꯭ꯔꯤꯜ ꯃꯦ ꯑꯗꯨꯋꯥꯏꯗꯧ ꯀꯔꯥ ꯀꯃꯥꯏꯅ ꯀꯃꯥꯏꯅ ꯏꯁꯤꯡꯁꯨ ꯂꯩꯇꯅ ꯀꯃꯥꯏ ꯀꯏꯗꯒꯤ ꯂꯥꯛꯇꯣꯏ
ꯄꯣꯡ ꯌꯥꯝ ꯆꯨꯔꯤꯗꯨꯗꯤ
ꯌꯥꯔꯦ ꯇꯥꯅꯤꯡꯗꯦ ꯑꯗꯨ ꯃꯇꯝꯗ ꯅꯣꯡ ꯆꯨꯗꯦꯍꯦ ꯑꯣꯏꯗ ꯄꯥꯗꯕ ꯌꯥꯝ ꯉꯥꯡꯉꯤꯍꯦ
ꯑꯁ ꯁꯤꯗꯤ ꯐꯖꯅ ꯉꯥꯎꯔꯦꯅ ꯑꯩꯗꯤ
ꯉꯥꯎꯕꯗꯤ ꯅꯪꯅꯤ ꯅꯪꯅꯤꯅꯦ ꯉꯥꯎꯔꯤꯖꯦ ꯑꯩꯅ ꯍꯥꯏꯖꯦ ꯍꯧꯖꯤꯛ